ꯇꯥꯕ꯭ꯔꯣ
ꯇꯥꯌꯦ
ꯅꯪ ꯌꯥꯝ ꯄꯣꯡꯒꯅꯨꯀꯣ
ꯑꯩ ꯀꯔꯤ ꯇꯧꯔꯣ ꯑꯩ ꯀꯔꯤ ꯇꯧꯔꯒꯦ ꯅꯪꯕꯨ
ꯃꯤꯅ ꯍꯥꯏꯕ ꯁꯨꯛꯏꯟ ꯏꯟꯗꯦꯕ ꯅꯪꯁꯦ
ꯀꯔꯤ ꯀꯔꯤ ꯏꯟꯗꯕ꯭ꯔꯣ
ꯅꯪ ꯅꯪ ꯈꯨꯠꯇꯣ ꯀꯩꯅꯣ ꯇꯧꯃꯜꯂꯦ ꯃꯤꯅ ꯉꯥꯏꯌꯣ ꯍꯥꯏꯕꯐꯥꯎ ꯉꯥꯏꯗꯦ
ꯏꯁ ꯃꯤꯅ ꯇꯧꯕ ꯂꯣꯏꯔꯀꯥꯟꯗ ꯉꯥꯏꯌꯣ ꯍꯥꯏꯕꯗꯨꯣ ꯀꯨꯏꯔꯣ ꯅꯪꯁꯨ
ꯑꯁ ꯑꯩ ꯍꯦꯛꯇ ꯈꯨꯗꯛꯇ ꯍꯥꯏꯔꯛꯏꯗꯨꯗꯤ
ꯑꯦ ꯑꯗꯨꯗꯣ ꯌꯦꯡꯕꯤꯗꯕꯀꯣ ꯑꯩꯒꯤ꯫ ꯐꯣꯟꯗ ꯑꯗꯨꯝ ꯌꯦꯡꯉꯒ ꯂꯩꯕ ꯑꯩꯗꯤ꯫
ꯑ ꯅꯪꯁꯦ ꯍꯣꯏꯗ꯫ ꯏꯁꯣꯔꯒꯤ ꯑꯄꯥꯝꯕ ꯑꯣꯏꯔ ꯃꯥꯜꯂꯦ꯫
ꯑꯣꯏꯁꯅꯣ꯫
ꯀꯥꯏꯗꯀꯣ ꯑꯁꯣꯏꯕꯗꯒꯤ ꯑꯩꯈꯣꯏ ꯄꯔꯥ ꯑꯃꯗꯤ ꯇꯝꯒꯗꯕꯅꯦꯕꯀꯣ꯫ ꯑꯗꯨꯅꯦ ꯗꯤꯁꯤꯁꯟ ꯂꯧꯕ ꯊꯨꯒꯅꯨ ꯍꯥꯏꯕꯗꯨ꯫
ꯑꯣꯏꯁꯨꯅꯨ ꯀꯩꯁꯨ ꯅꯠꯇꯦꯗꯨꯕꯨ꯫
ꯆꯥꯛ ꯌꯦꯟꯁꯥꯡ ꯊꯣꯡꯉꯕꯣ꯫
ꯌꯨꯝꯗ ꯆꯠꯇ꯭ꯔꯤꯗ꯫
ꯑꯦ ꯅꯆꯦ ꯈꯣꯏꯗ ꯂꯩꯔꯤꯕꯣ ꯍꯧꯖꯤꯛꯐꯥꯎ꯫ ꯍꯥꯏꯁ ꯀꯨꯏꯔꯦꯍꯦ꯫
ꯍꯣꯔꯦꯟꯅ ꯆꯠꯀꯅꯤ꯫
ꯄꯨꯡ ꯀꯌꯥꯗ꯫
ꯅꯨꯡꯗꯥꯥꯡꯗ꯫
ꯑꯦ ꯆꯥꯛ ꯏꯟꯖꯥꯡꯗꯤ ꯀꯅꯥ ꯊꯣꯡꯗꯣꯏꯕ ꯫
ꯑꯩꯈꯣꯏꯒꯤ ꯌꯨꯝꯗꯔꯣ?
ꯎꯝ
ꯃꯤ ꯌꯥꯝ ꯂꯩ꯫ ꯊꯣꯡꯅꯤꯡꯕ ꯃꯤꯅ ꯑꯗꯨꯝ ꯊꯣꯡꯉꯅꯤ꯫
ꯑꯁ ꯅꯣꯏ ꯅꯇꯩꯃꯅꯥ ꯊꯣꯡꯗꯣꯏꯔꯣ?
ꯉꯁꯤꯗꯤ ꯑ ꯀꯩꯅꯣ ꯅꯣꯡꯃꯥꯏꯖꯤꯡ ꯅꯨꯃꯤꯠꯅꯦ ꯀꯔꯤꯔꯣ ꯅꯪꯁꯨ꯫
ꯑꯣ ꯑꯣ ꯑꯗꯨ
ꯑ ꯀꯩꯅꯣ?
ꯅꯪ ꯅꯪꯅ ꯊꯣꯡꯕꯅ ꯍꯥꯎꯋꯦꯕ꯫
ꯑꯁ ꯑꯩ ꯊꯣꯡꯕꯗꯣ ꯑꯩ ꯑ ꯆꯥꯅꯤꯡꯗꯕꯀꯣ ꯑꯩ ꯊꯣꯡꯉꯗꯤ ꯆꯥꯛꯇꯣ ꯆꯪꯗꯦ꯫
ꯀꯩꯒꯤ?
ꯑꯗꯨ ꯃꯤꯅ ꯊꯣꯡꯔꯗꯤ ꯍꯥꯎꯋꯦ꯫ ꯑꯩꯅ ꯊꯣꯡꯕꯗꯣ ꯑꯩꯒꯤ ꯈꯨꯠꯁꯦ ꯍꯥꯎ ꯇꯕꯨꯏꯀꯣ꯫
ꯑꯉꯛꯄꯅꯦꯍꯦ ꯅꯪꯒꯤ ꯋꯥꯁꯤꯗꯤ꯫
ꯀꯩꯅꯣ ꯑꯁꯤ ꯔꯦꯟꯗ ꯑꯃꯨꯛ ꯆꯠꯂꯗꯤ ꯑꯩꯅ ꯑꯗꯨꯝ ꯊꯣꯡꯕ ꯍꯧꯔꯅꯤ ꯑꯗꯨ꯫ ꯆꯠꯇ꯭ꯔꯤꯉꯩꯗ ꯈꯔ ꯅꯨꯡꯉꯥꯏꯒꯦ ꯍꯥꯏꯔꯒ ꯂꯩꯕꯤꯗ
ꯍꯥ ꯍꯥ ꯍꯥ ꯔꯦꯟ ꯆꯠꯂꯗꯤ ꯍꯣꯏ ꯌꯨꯝ____ ꯌꯨꯝ ꯕꯔꯥ ꯆꯠꯂꯗꯤ ꯅꯪꯁꯦ ꯑꯗꯨꯝ ꯊꯣꯡꯒꯗꯕꯅꯦꯕꯀꯣ꯫
ꯊꯣꯡꯉꯅꯤ ꯑꯩꯅ꯫ ꯑꯌꯨꯛꯇ ꯊꯣꯡꯉꯅꯤ ꯅꯨꯡꯗꯥꯡꯗ꯫ ꯑꯩꯅ ꯁꯪꯉꯗꯤ ꯑꯩꯅ ꯊꯣꯡꯒꯅꯤ ꯗꯗꯥꯅ ꯁꯪꯉꯗꯤ ꯗꯗꯥꯅ ꯊꯣꯡꯒꯅꯤ ꯑꯗꯨꯝ ꯇꯧꯕꯅꯤꯗ꯫ ꯎꯄꯥꯏ ꯂꯩꯇ꯭ꯔꯦ꯫
ꯑꯁ ꯅꯨꯄꯤ ꯑꯣꯏꯕꯒꯤ ꯄꯨꯟꯁꯤꯁꯦ ꯇꯜꯂꯦꯗ꯫
ꯑꯗꯨ ꯅꯨꯄꯤ ꯑꯣꯏꯅꯤꯡꯗꯦꯍꯦ ꯑꯩꯗꯤ꯫
ꯀꯩꯒꯤ?
ꯅꯨꯄꯥ ꯑꯣꯏꯔꯗꯤ ꯅꯨꯄꯥ ꯑꯣꯏꯔꯗꯤ ꯀꯌꯥꯝ ꯅꯨꯡꯉꯥꯏꯒꯅꯤꯀꯣ ___
ꯎ ꯑꯗꯨꯀꯣ
ꯑꯝ
ꯋꯥꯔꯤꯗꯕꯨ ꯑ______ ꯋꯥꯔꯤꯗꯕꯨꯀꯣ
ꯎꯝ
ꯄ꯭ꯔꯤꯊꯤꯕꯤꯗ ꯅꯪ ꯈꯛꯇ ꯑꯩ ꯈꯛꯇ ꯂꯩꯔꯦ ꯍꯥꯏꯔꯥꯁꯦꯕ
ꯎꯝ ꯍꯨꯝ
ꯅꯪ ꯑꯩꯕꯨ ꯌꯥꯕꯤꯒꯗ꯭ꯔꯥ
ꯀꯨꯃꯥꯏꯅ ꯁꯨꯝꯃꯤ ꯌꯥꯝ ꯂꯩꯔꯤꯕꯗꯣ ꯏꯁ
ꯅꯠꯇꯦ ꯄ꯭ꯔꯤꯊꯤꯕꯤꯗ ꯃꯤ ꯀꯅꯥꯁꯨ ꯂꯩꯇꯥꯅꯤꯡꯉꯥꯏ ꯏꯕꯥꯅꯤꯈꯛ
ꯑꯍꯥ
ꯑꯩ ꯅꯪꯕꯨ ꯅꯨꯡꯁꯤ ꯍꯥꯏꯔꯥ ꯀꯥꯟꯗꯗꯤ ꯅꯪ ꯌꯥꯒꯗ꯭ꯔꯥ
ꯑꯣꯏꯗꯕꯒꯤ ꯋꯥꯅꯤ ꯅꯪꯒꯤꯗꯤ
ꯑꯩꯌꯥ
ꯍꯥꯏꯌꯨꯅꯦ ꯑꯝꯇꯥ
ꯅꯠꯇ꯭ꯔꯣ ꯑꯣꯏꯗꯕꯒꯤ ꯋꯥꯅꯦꯕ ꯈꯪꯗꯤ ꯑꯩꯁꯨ
ꯎꯝ ꯍꯝ ꯑꯩꯅ ꯍꯪꯕꯗꯁꯨ ꯀꯣꯏꯁꯟ ꯌꯥꯝ ꯂꯨꯕꯗꯤ ꯅꯠꯇꯦꯗ
ꯥ ꯑꯗꯨ ꯑꯩ ꯍꯧꯖꯤꯛ ꯈꯨꯝꯕ ꯉꯝꯗꯦ ꯍꯥꯏꯕ ꯍꯧꯖꯤꯛꯇꯤ ꯃꯤ ꯈꯨꯌꯥꯝ ꯂꯩꯕꯅꯤꯅꯀꯣ ꯄ꯭ꯔꯤꯊꯤꯕꯤꯗ ꯃꯤ ꯌꯥꯝ ꯌꯥꯝ ꯂꯩꯕꯅꯤꯅ ꯏꯕꯥꯅꯤ ꯈꯛꯇ ꯂꯩꯇꯕꯅꯤꯅ ꯑꯗꯨ ꯈꯨꯝꯕ ꯉꯝꯗꯦ ꯍꯥꯏꯕꯅꯤꯅꯦ ꯀꯩꯒꯤꯅꯣ ꯀꯔꯤꯒꯤꯅꯣ ꯅꯪꯁꯨ
ꯑꯦ-ꯑꯦ-ꯑꯦ-ꯑꯦ
ꯍꯝ-ꯍꯝ
ꯋꯥꯔꯤꯗꯕꯨ ꯍꯥꯏꯕꯅꯤꯅ ꯑꯗꯨ
ꯑꯗꯨꯁꯨ ꯍꯥꯏꯕ ꯉꯝꯗꯦ ꯍꯥꯏꯕꯅꯤ
ꯎꯝ ꯍꯨꯝ ꯑꯥ
ꯀꯩꯗꯧꯔꯤꯅꯣ ꯅꯪꯗꯤ
ꯁꯨꯝ ꯍꯤꯞ ꯄꯝꯕꯅꯦꯗ
ꯑꯣ ꯆꯝ ꯃꯥꯅꯩꯅ
ꯅꯨꯡꯉꯥꯏꯅꯦ
ꯉꯁꯤꯗꯤ ꯅꯨꯡꯉꯥꯏꯊꯣꯛꯀꯦ ꯍꯥꯏꯔꯒ ꯂꯩꯕꯅꯤ ꯇꯨꯏꯅꯤ
ꯑꯗꯨ ꯅꯪ ꯍꯤꯞꯄꯒ ꯂꯩꯕ ꯀꯅꯥ-ꯀꯅꯥ ꯂꯩꯕ
ꯎꯝ
ꯅꯪ ꯍꯤꯞꯄꯒ ꯂꯩꯕꯗꯣ ꯀꯅꯥ- ꯀꯅꯥꯅꯣꯕ
ꯏꯇꯣꯝꯇꯅꯦ ꯍꯧꯖꯤꯛꯗꯤ
ꯎꯝ
ꯅꯣꯏ ꯑꯟ ꯆ꯭ꯔꯆ ꯎꯝ ꯀꯤꯗꯦ ꯀꯃꯥꯏ ꯀꯤꯔꯤꯔꯣ ꯅꯨꯡꯗꯥꯡꯁꯨ ꯑꯣꯏꯗ꯭ꯔꯤꯌꯦ ꯀꯨꯔꯤꯁꯨ ꯂꯩꯇꯦ ꯑꯩꯁꯪ ꯀꯕꯥ ꯆꯠꯇꯦ
ꯂꯩꯁꯪ ꯑꯁ ꯅꯍꯥꯟ ꯊꯥꯗꯩ ꯀꯥꯗ꯭ꯔꯦ
ꯑꯣ
ꯎꯝ ꯅꯪꯗꯤ
ꯆꯠꯇꯕꯒꯤꯅꯤꯅꯦ ꯁꯤꯗꯩ ꯍꯤꯞꯂꯒ ꯂꯩꯕꯗꯣ
ꯑꯗꯣ ꯍꯧꯖꯤꯛꯇꯤ ꯄꯨꯡ ꯃꯉꯥ ꯑꯣꯏꯔꯦ ꯆꯠꯂꯁꯨ ꯂꯥꯏꯁꯪ ꯂꯣꯏꯕ ꯃꯇꯝ ꯑꯣꯏꯔꯦꯗꯅ
ꯑꯥ ꯍꯣꯔꯦꯟ ꯅꯆꯠꯀꯅꯤ ꯍꯧꯖꯤꯛ ꯃꯤꯕꯨ ꯊꯦꯡꯅꯅꯤꯡꯗꯕꯀꯣ ꯍꯧꯖꯤꯛꯁꯦ ꯎꯝ
ꯅꯪ ꯀꯩꯅꯣ ꯇꯧꯕ꯭ꯔꯥ
ꯀꯥꯔꯤ
ꯑꯍꯥ ꯑꯉꯥꯡꯁꯤꯡꯒꯤ꯫ ꯀꯩꯅꯣꯗ ꯑꯝ ꯅꯣꯡꯃꯥꯏꯖꯤꯡꯗ ꯑꯉꯥꯡꯁꯤꯡꯁꯤ ꯁꯨ꯭ꯀ ꯀꯥꯕꯗ ꯀꯥꯔꯤꯕꯗ ꯁ꯭ꯀꯨꯜꯗ꯫
ꯈꯪꯗꯦꯕꯣ ꯑꯗꯨꯗꯤ ꯀꯥꯔꯝꯅꯤꯅ ꯈꯪꯗꯦ ꯑꯩ
ꯑꯦ ꯀꯪ ꯌꯩꯕ ꯃꯈꯣꯟꯗꯤ ꯇꯥꯔꯝꯅꯤꯅ꯫
ꯎꯝ ꯌꯩꯗꯕꯅꯤꯅ ꯑꯗꯨꯝ ꯀꯩꯅꯣ ꯎꯝ ꯃꯣꯔꯅꯤꯡꯗ ꯍꯥꯏꯕꯤꯔꯗꯤ ꯂꯣꯏꯔꯦ ꯑꯗꯨꯝ ꯂꯥꯛꯔꯅꯤ꯫
ꯑꯣ꯫
ꯑꯌꯨꯊꯗ ꯆꯔꯆ ꯃꯇꯝꯗ ꯌꯥꯝꯕꯅꯤ ꯑꯩꯈꯣꯏ ꯈꯨꯟꯗꯗꯤ ꯃꯤ ꯈꯨꯌꯥꯝ
ꯑꯁ ꯆꯥꯝꯃ ꯆꯅꯤ ꯆꯍꯨꯝ ꯆꯍꯨꯝꯒꯤ ꯆꯥꯡ ꯑꯣꯏꯔꯝꯅꯤꯀꯣ꯫
ꯑꯗꯨꯗꯤ ꯈꯪꯗꯦ ꯑꯩꯁꯨ ꯫ ꯅꯣꯡꯃ ꯃꯣꯏ ꯎꯝ ꯅꯣꯡꯃ ꯑꯁ ꯃꯤ ꯑ ꯀꯩꯅꯣ ꯑꯉꯥꯡꯁꯤꯡꯕꯨ ꯈꯪꯗꯕꯁꯨ ꯌꯥꯎꯋꯤꯗ꯫ ꯃꯃꯤꯡ ꯈꯪꯗꯕ ꯀꯅꯥꯒꯤ ꯃꯆꯥꯅꯣ ꯍꯥꯏꯕꯗꯣ ꯈꯪꯗꯕꯁꯨ ꯌꯥꯝ ꯌꯥꯎꯋꯦ꯫
ꯀꯃꯥꯏꯅꯅꯣ꯫
ꯑꯈꯣꯏꯖꯤ ꯑꯈꯣꯏꯁꯨ ꯑ ꯈꯨꯜꯗ ꯑꯗꯨꯝ ꯂꯩꯇꯦ ꯑꯗꯨꯒ ꯃꯆꯥꯥ ꯑ ꯅꯨꯄꯤꯁꯤꯡ ꯗꯣ ꯀꯩꯅꯣ ꯆꯦꯜꯂꯛꯀꯅꯤ ꯑꯗꯣ ꯃꯆꯥ ꯄꯣꯛꯀꯅꯤ ꯑꯗꯨ ꯃꯣꯏꯕꯨ꯫ ꯀꯅꯥꯒꯤ ꯃꯆꯥꯅꯣ ꯑꯍꯥ ꯑꯍꯥ ꯈꯪꯗꯦꯅ꯫ ꯑꯗꯨꯝ ꯈꯨꯜꯗ ꯂꯩꯕꯁꯨ ꯅꯠꯇꯦ ꯑꯗꯨꯒꯤ ꯈꯪꯗꯦ ꯑꯩꯗꯤ꯫
ꯌꯥꯏ ꯌꯥꯏ ꯌꯥꯏ꯫ ꯅꯪꯒꯤ ꯅꯋꯣꯡꯁ ꯑꯗꯨꯝ ꯌꯥꯏ ꯅꯪꯁꯨ ꯈꯨꯟꯗ ꯀꯌꯥ ꯂꯩꯇꯕꯅꯤꯅꯀꯣ꯫
ꯀꯌꯥ ꯂꯩꯇꯦ ꯂꯩꯔꯁꯨ ꯑꯥ ꯀꯩ ꯍꯥꯏꯁꯤꯔꯥ ꯑꯗꯨꯝ ꯌꯨꯝꯗ ꯂꯩꯕꯅꯤꯅꯀꯣ꯫
ꯃꯄꯥꯟ ꯌꯥꯝ ꯊꯣꯛꯇꯕ꯫
ꯃꯄꯥꯟ ꯊꯣꯛꯅꯕꯁꯨ ꯂꯩꯇꯦꯗ ꯀꯩ ꯁꯟꯗꯦ꯫ ꯁꯟꯗꯦ ꯍꯥ ꯁꯟꯗꯦ ꯆꯔꯆ ꯆꯠꯄꯅꯦ ꯑꯗꯨ ꯈꯛꯇꯅꯦꯕ꯫ ꯑꯗꯨꯒ ꯀꯔꯤ꯫ ꯀꯔꯤ ꯑꯗꯨꯝ ꯑ ꯀꯩ ꯍꯥꯏꯁꯤꯔꯥ ꯆꯔꯆꯀꯤ ꯊꯕꯛꯒꯨꯝꯕ ꯂꯩꯔꯗꯤ ꯆꯠꯂꯦ ꯑꯗꯨ ꯑꯉꯥꯡꯁꯤꯡꯕꯨꯗꯤ ꯀꯃꯥꯏꯅ ꯈꯪꯒꯦꯔꯣ ꯑꯩꯗꯤ꯫
ꯑꯗꯨꯝ ꯑꯗꯨꯝ ꯊꯥꯎꯕ ꯍꯥꯏꯗꯤ꯫ ꯅꯪ ꯆꯔ꯭ꯆ ꯆꯠꯄꯀꯥꯟꯗꯁꯨ ꯗꯨꯝꯀꯣ꯫
ꯑꯥ
ꯇꯥꯕ꯭ꯔꯥ꯫
ꯎꯝ꯫
ꯆꯥꯔꯆ ꯆꯠꯄ ꯀꯥꯟꯗꯁꯨ ꯏꯁꯩ ꯊꯥꯔꯒ ꯑꯗꯨꯝ ꯆꯠꯄ꯭ꯔꯥ꯫
ꯏꯁꯩ ꯊꯔ ꯀꯃꯥꯏꯅ꯫
ꯍꯥꯏꯕꯗꯤ ꯂꯥꯏꯁꯪ ꯆꯠꯄ ꯀꯥꯟꯗ ꯏꯁꯩ ꯊꯥꯔꯒ ꯑꯗꯨꯝ ꯂꯝꯕꯤ ꯆꯠꯂꯦꯗꯅ꯫
ꯅꯠꯇꯦ꯫ ꯅꯠꯇꯦ ꯀꯃꯥꯏ ꯆꯠꯀꯦꯔꯥ ꯑꯗꯨꯗꯤ ꯏꯁ꯫ ꯐꯣꯟ ꯄꯨꯗꯕ ꯃꯇꯝꯁꯨ ꯂꯩꯑꯦ ꯐꯣꯟ ꯄꯨꯕ ꯃꯇꯝꯁꯨ ꯂꯩꯌꯦ ꯑꯗꯨꯝ ꯆꯞꯄꯅꯤꯅ꯫
ꯅꯪ ꯅꯪꯒꯤ ꯅꯦꯠꯂꯔ ꯑꯩꯒꯤ ꯅꯔ ꯒ꯭ꯌꯥꯟ ꯇꯥꯗ꯭ꯔꯦꯍꯦ꯫
ꯑꯣ ꯅꯨꯡꯉꯥꯏꯇꯕ ꯑꯩꯒꯤ ꯃꯨꯛ ꯑꯩꯒꯤ ꯈꯨꯣꯟꯖꯦꯜꯗꯨ ꯐꯖꯅ ꯇꯥꯗꯕꯔꯥ꯫
ꯍꯧꯖꯤꯛ ꯕꯣꯜ ꯌꯥꯁꯤ꯭ꯔꯣ ꯍꯥꯥ꯫
ꯑꯩꯕꯨꯔꯣ꯫
ꯎꯝ ꯅꯪꯕꯨꯅꯦ ꯀꯩꯅꯣ ꯅꯪꯕꯨ ꯉꯥꯡꯗꯅ ꯀꯅꯥꯗ ꯉꯥꯡꯉꯦꯅꯣ꯫
ꯍꯧꯖꯤꯛ ꯍꯧꯖꯤꯛ ꯂꯩꯔꯝꯅꯤꯀꯣ ꯍꯧꯖꯤꯛꯔꯣ꯫
ꯍꯧꯖꯤꯛꯇꯤ ꯕꯣꯜ ꯂꯩꯇꯦꯗ
ꯄꯨꯡ ꯃꯉꯥꯗ ꯂꯩꯕ ꯅꯠꯇ꯭ꯔꯣ ꯑꯩ ꯉꯁꯥꯏ ꯎꯕꯗ ꯀꯎꯕꯅꯣ ꯅꯨꯡꯗꯥꯡꯗꯔꯣ ꯑꯌꯨꯛꯇꯔꯣ ꯀꯥꯎꯈ꯭ꯔꯦ ꯃꯤ ꯑꯃꯒꯤ ꯀꯩꯅꯣꯗꯣ ꯎꯕꯅꯦꯕ
ꯑꯌꯨꯛꯇꯒꯤ ꯑꯣꯏꯔꯝꯅꯤ
ꯑꯌꯨꯛꯀꯤꯔꯣ ꯄꯨꯡ ꯃꯉꯥꯗ ꯂꯩꯕꯗꯣ ꯍꯌꯦꯡꯔꯣ
ꯍꯌꯦꯡ ꯑꯣꯏꯔꯝꯅꯤ
ꯑꯣ ꯍꯌꯦꯡ ꯃꯥꯜꯂꯦ ꯃꯥꯒꯤꯗ ꯊꯝꯃꯝꯗ꯭ꯔꯦ ꯑꯩꯒꯤ ꯑꯃꯨꯛ ꯌꯦꯡꯒꯦ ꯍꯥꯏꯔꯒ ꯂꯩꯔꯝꯃꯦ ꯂꯩꯔꯝꯃꯦ ꯑꯌꯨꯛꯀꯤ
ꯀꯩꯅꯣ ꯅꯪ ꯄꯤꯌꯥꯅꯣ ꯈꯣꯡꯕ ꯍꯩꯕ꯭ꯔꯣ
ꯅ ꯈꯨꯕ ꯍꯥꯏꯕꯗꯤ
ꯅꯠꯇꯦ ꯄꯤꯌꯥꯅꯣ ꯄꯤꯌꯥꯅꯣ ꯈꯣꯡ ꯈꯣꯡꯕ ꯍꯩꯕ꯭ꯔꯥ ꯍꯥꯏꯕ
ꯑꯁ ꯑꯃꯁꯨ ꯍꯩꯗꯤꯗ ꯇꯝꯕꯤꯒꯔꯣ ꯅꯪꯅ
ꯑꯁ ꯇꯝꯕꯤꯅꯕ ꯍꯥꯏꯕꯁꯨ ꯅꯪꯗꯤ ꯍꯥꯏꯩꯅꯤꯡꯉꯤ ꯍꯥꯏꯗꯤꯌꯦ
ꯑꯗꯣ ꯑꯃꯁꯨ ꯍꯩꯗꯦ ꯇꯝꯕꯤꯒꯦꯔꯣ ꯍꯥꯏꯕꯗꯣ ꯀꯔꯤ ꯀꯥꯏꯒ꯭ꯔꯤ
ꯀꯥꯏꯕꯕꯨꯗꯤ ꯂꯩꯇꯦꯗ ꯑꯁ
ꯍꯣꯏ ꯍꯥꯏꯗꯦꯕ ꯀꯩꯁꯨ ꯀꯩꯁꯨ ꯍꯩꯇꯦ ꯇꯝꯕꯤꯒꯔꯣ ꯍꯥꯏꯔꯒ
ꯍꯣꯏꯁꯨꯋꯥꯗꯣ ꯀꯗ
ꯌꯥꯔꯦ ꯅꯪ ꯅꯣꯛꯉꯣꯟꯗꯣꯏ ꯑꯗꯨꯃꯥꯏꯅ ꯅꯣꯛꯀꯅꯨꯕ
ꯅ ꯅꯤꯡ ꯑꯣꯏ ꯋꯥꯅꯤꯗ
ꯌꯥꯝ ꯌꯥꯝ ꯄꯦꯟꯗꯦ ꯑꯗꯨꯃꯥꯏꯅ ꯅꯣꯛꯀꯅꯨ
ꯑꯩꯒꯤꯁꯨ ꯄꯦꯟꯗꯕꯀꯣ ꯅꯣꯛꯄꯗꯣ ꯑꯁ ꯄꯦꯟꯗꯦꯍꯦ
ꯅꯪꯁꯦ ꯅꯣꯛꯄꯗ ꯃꯤꯕꯨ ꯐꯨꯒꯟꯗꯧ ꯃꯥꯜꯂꯦꯕꯨ
ꯑꯦꯁ ꯄꯨꯗꯦꯗ ꯀꯗꯥꯒ ꯃꯤꯅ ꯑꯩꯅ ꯅꯣꯛꯔꯒ ꯃꯤꯉꯣꯟꯗ ꯐꯨꯗꯣꯏꯕ
ꯍꯣꯏ ꯅꯣꯏ ꯂꯩꯁꯥꯕꯤꯒꯤ ꯃꯑꯣꯡ ꯂꯩꯗꯅ
ꯑꯗꯨ ꯃꯤꯕꯨꯗꯤ ꯐꯨꯗꯦ ꯑꯗꯣ ꯅꯥꯡ ꯂꯩꯔꯀꯥꯟꯗꯀꯣ ꯑꯩꯈꯣꯏꯅꯤ ꯀꯩꯅꯣ ꯑꯗꯨꯝ ꯀꯩꯅꯣ ꯄꯨꯟꯕ ꯅꯨꯃꯤꯠ ꯂꯩꯔꯀꯥꯟꯗ ꯐꯨꯒꯦ
ꯑꯗꯨꯗꯗꯤ ꯅꯪ ꯌꯨꯝ ꯕꯔꯥ ꯂꯩꯔꯦ ꯈꯟꯗꯒꯣ
ꯅꯠꯇꯦ ꯅꯠꯇꯦ ꯅꯠꯇꯦ
ꯑꯩꯗꯤ ꯁꯨꯡꯌꯥ ꯌꯥꯔꯣꯏ ꯑꯗꯨꯝ ꯂꯥꯛꯑꯗꯧꯅꯤ
ꯑꯩꯒꯤ ꯀꯩꯅꯣꯗ ꯆꯪꯕ ꯌꯥꯔꯣꯏꯗ ꯃꯣꯏꯗꯤ ꯌꯥꯝ ꯀꯩꯅꯣ ꯇꯧꯕꯅꯤ
ꯌꯥꯝ ꯆꯦꯛꯁꯤꯟꯕ꯭ꯔꯥ
ꯆꯦꯛꯁꯤꯟꯕꯅꯤ
ꯀꯩꯅꯣꯅꯦ ꯌꯥꯝ ꯆꯨꯞꯁꯤꯜꯂꯒ ꯑꯩ ꯍꯨꯔꯥꯟꯗꯨꯃꯛꯇꯤ ꯅꯠꯇꯦ
ꯍꯨꯔꯥꯟꯗꯤ ꯂꯣꯏꯔꯦꯀꯣ ꯑꯦ
ꯃꯤ ꯅꯪ ꯊꯃꯣꯏ ꯍꯨꯔꯥꯟꯒꯦ ꯑꯗꯨꯗꯤ
ꯏꯁ ꯁꯄꯒꯤ ꯋꯥꯅꯤ
ꯑꯩ ꯍꯨꯔꯥꯟꯕꯁꯨ ꯅꯠꯇꯦ ꯑꯩ ꯑ ꯀꯩꯅꯩꯅ ꯇꯞꯁꯤ ꯅꯠꯇꯦ ꯑꯉꯥꯡ